ꯍꯜꯂ
ꯇꯥꯕ꯭ꯔꯥ
ꯑꯥꯎ ꯁꯤ ꯀꯃꯥꯏꯅ ꯊꯣꯛꯄ꯭ꯔꯥ
ꯌꯥ ꯋꯥ
ꯎꯝ ꯎꯝ ꯎꯝ ꯎꯝ ꯎꯝ ꯎꯝ
ꯀꯩ ꯇꯧꯔꯤꯒꯦ
ꯇꯨꯝꯅꯤꯡꯗ꯭ꯔꯣ
ꯇꯅꯤꯡꯗꯤ ꯑ ꯉꯁꯥꯏ ꯍꯥꯏꯗꯤ ꯑꯩ ꯑꯌꯨꯛꯇ ꯍꯧꯒꯠꯄ ꯉꯝꯗꯗꯅ ꯕꯣꯜꯁꯨꯦ ꯌꯦꯡꯍꯧꯗꯕꯒꯤ ꯆꯥꯛꯄ ꯆꯥꯛꯄꯨꯅ ꯑꯩ ꯁꯤꯔꯒ ꯂꯩꯔꯕꯝꯃꯦ ꯍꯧꯖꯤꯛ ꯁꯥꯎꯅꯤꯡꯉꯤꯖꯥꯡ
ꯇꯨꯡꯊꯣꯛꯎ ꯀꯩꯅꯣ
ꯁ ꯏꯗꯔ
ꯀꯩ ꯀꯦ
ꯁꯨꯝ ꯅꯤꯡꯗ꯭ꯔꯦ ꯆꯐꯣ
ꯑ
ꯌꯥꯟꯃꯦꯟꯒ ꯇꯥꯗꯨꯗ ꯁꯥꯕ ꯑꯃꯨꯛꯀ ꯍꯧꯔꯛꯑꯦ ꯏꯪꯕ ꯍ ꯌꯥꯦ ꯍꯥꯏ
ꯑꯌꯦ
ꯁꯤ ꯅꯨꯡꯉꯥꯏꯕ꯭ꯔ ꯍꯥ
ꯉꯁꯤꯗꯤ ꯌꯥꯝ ꯁꯥꯏꯌꯦꯕ
ꯎꯝ ꯀꯌꯥ ꯑꯣꯏꯒꯦ ꯁꯥꯔꯕꯗꯤ ꯋꯦꯗꯔ ꯗꯤꯚ꯭ꯔꯤꯗꯣ
ꯑꯩꯈꯣꯏꯒꯤ ꯈꯪꯗꯦ ꯌꯦꯡꯗ꯭ꯔꯗꯤ ꯈꯪꯉꯣꯏ ꯉꯁꯤꯒꯤ ꯑ ꯉꯁꯤꯁꯦ ꯀꯩ ꯅꯨꯃꯤꯠꯅꯣ ꯏꯔꯥꯏꯔꯣ
ꯖꯤ ꯔꯥꯏꯅꯤ
ꯎꯝꯗꯤ ꯑꯣꯏ ꯍꯥꯏꯔ
ꯎꯝ
ꯏꯠ
ꯏꯇ꯭ꯔ ꯃꯥꯏꯅ ꯍꯥꯏ
ꯊꯥꯏꯕꯤꯃ
ꯑꯣ ꯑꯗꯨꯗꯤ ꯅꯤꯐꯨꯗ ꯂꯩꯕ ꯑꯩꯁꯦ ꯀꯃꯥꯏꯅ ꯇꯧꯔꯝꯒꯅꯦ ꯍꯥꯏꯅꯦ ꯅꯤꯐꯨꯗ ꯂꯩꯕ ꯑꯩꯁꯦ ꯀꯃꯥꯏꯅ ꯇꯧꯔꯝꯗꯣꯏꯅꯣꯕ
ꯑꯊ ꯑꯦꯅ ꯍꯥꯏ ꯍꯟꯖꯤꯟ ꯍꯟꯖꯤꯟ ꯀꯥꯊꯦꯛꯑꯦ ꯀꯥꯊꯦꯛꯑꯦꯅ ꯍꯥꯏꯔꯤꯁꯤꯕꯨ ꯀꯩꯅꯣꯅꯦꯍꯦ
ꯅꯤꯐꯨꯗꯅꯦ ꯑꯩ ꯍꯤꯡꯅꯤꯗ ꯅꯪ ꯃꯇꯝ ꯈꯔ ꯍꯦꯡꯕ ꯂꯥꯛꯑꯣ
ꯎ ꯑꯗꯨ
ꯍꯪꯖꯔꯗ ꯍꯥꯏꯑꯣ
ꯑ
ꯅꯪ ꯅꯪꯒ ꯔꯨꯝ ꯍꯨꯟꯕ ꯑꯩ ꯏꯃꯥꯟꯅꯕꯤꯗꯨꯣ ꯑꯣꯏꯁꯤꯟꯅꯔꯤꯕ꯭ꯔꯣ
ꯗ ꯌꯥꯅꯦ
ꯃꯥꯇꯤꯃ ꯌꯥꯝ ꯉꯩꯕ
ꯅꯪꯗ ꯍꯦꯟꯖꯤꯟꯈ꯭ꯔꯕꯥ
ꯑꯁ ꯅꯪ ꯈꯠꯅꯗ꯭ꯔꯕꯣ ꯅꯣꯏꯒꯤ ꯀꯩꯅꯣꯗꯨꯒ
ꯑ
ꯎ ꯑꯃꯗꯨꯀꯣ ꯈꯠꯅꯗ꯭ꯔꯕꯣ ꯃ ꯐꯣꯏꯛꯇꯣ ꯃꯤꯗꯤ ꯌꯥꯝ ꯐꯩꯌꯦ ꯅꯥꯕ ꯅꯥꯏꯅꯣ
ꯋꯥꯔꯤ ꯁꯥꯟꯅꯕ꯭ꯔꯣ ꯍꯥꯏꯔꯒ
ꯑꯩꯒꯤꯗꯨꯨꯔꯥꯕ
ꯑꯩꯒꯤ ꯔꯨꯝ ꯄꯨꯜꯂꯝꯕꯗꯣ ꯍꯣꯏ ꯏꯃꯅꯄꯤ ꯏꯃꯥꯟꯅꯕꯤꯗꯣ ꯑ ꯀꯥꯡ ꯂ ꯑꯗꯨ ꯃꯥꯁꯨ ꯀꯩꯝꯇ ꯍꯥꯏꯒꯠꯇ꯭ꯔꯕꯣ
ꯃꯥ ꯑꯣ ꯎꯝꯗꯒꯤ ꯑꯩꯅ ꯍꯟꯗ꯭ꯔꯕ ꯃꯥꯜꯂꯦꯕ
ꯎꯝ
ꯋꯥꯔꯤꯕꯨꯕꯨ ꯀꯌꯥꯝ ꯁꯥꯟꯅꯔꯒꯦꯅꯣ ꯈꯔ ꯁꯥꯟꯅꯔꯗꯤ ꯌꯥꯔꯦ ꯀꯔꯤꯔꯤꯕ ꯣ ꯄꯥꯁ ꯉ ꯇꯅꯤ
ꯍꯝ ꯃꯔ ꯃꯔꯛꯇ ꯅꯨꯡꯉꯥꯏ ꯈꯪꯗꯕ ꯈ ꯅꯠꯇ꯭ꯔ
ꯅꯨꯡꯉꯥꯏꯕꯕꯨ ꯍꯪꯕꯗ ꯍꯦꯟꯅ ꯑꯇꯣꯞꯄ ꯋꯥꯔꯤ ꯍꯥꯏꯅꯤꯡ ꯍꯥꯏꯅꯤꯡꯉꯥꯏ ꯋꯥꯔꯤ ꯑꯝꯇ ꯂꯩꯇꯦ
ꯍ
ꯍ ꯋꯥ ꯈꯪꯗ꯭ꯔꯦꯗ ꯍꯥꯡ ꯁꯥꯥꯡꯔꯦ ꯄꯨꯟꯆꯁꯦ ꯀꯃꯥꯏꯅ ꯍꯤꯡ
ꯍꯥꯏꯥꯏ ꯁꯥꯏ ꯑꯝ ꯊꯥꯏ
ꯁꯥꯏ ꯁꯥꯏ ꯌꯥꯝ ꯁꯥꯏ ꯊꯣ
ꯍꯥ ꯃꯝꯦ ꯀ
ꯎꯝ ꯃꯅꯤꯄꯨꯔꯤꯁꯦ ꯀꯌꯥ ꯀꯥ ꯊꯥꯗꯔꯛꯑꯣ ꯁꯥꯟꯅꯑꯣ ꯀꯩꯅꯣ ꯃꯅꯤꯄꯨꯔꯤ ꯁꯍꯤꯛꯇ ꯈꯔ ꯊꯥꯗꯔꯛꯑꯣꯕ ꯄ꯭ꯔꯃꯥꯟ ꯄꯟꯊꯩ ꯍꯥꯏꯦ ꯇꯗꯅꯦ
ꯁ ꯍꯥꯏ ꯆꯦ
ꯑꯁ ꯄ꯭ꯔꯃꯥꯟꯒꯨꯝꯕ ꯇꯧꯔꯣꯕ ꯑꯩ ꯃꯤꯉꯣꯟꯗ ꯍꯥꯏꯅꯤꯡꯉꯥꯏꯅꯤ
ꯀꯔꯤ ꯀꯔꯤ ꯎ ꯊꯧꯕꯥꯜ ꯊꯣꯡꯒꯤ ꯆꯐꯨ ꯀꯔꯤ ꯍꯥꯏꯕꯅꯣ ꯈꯪꯖꯩ ꯑꯩ ꯅꯤꯡꯁꯤꯅꯦ
ꯃꯃꯥꯟꯗꯣꯡ ꯆꯐꯕꯨ ꯀꯥꯏꯅꯕ ꯌꯥꯏꯕ꯭ꯔꯥꯒ ꯈꯪꯉꯦꯁꯝꯅꯅꯕꯤꯗ ꯁꯗꯅ ꯑꯁ ꯅꯨꯡꯒ ꯏꯁꯤꯡ ꯍꯦꯛꯕ ꯆꯞ ꯃꯥꯟꯅꯩ ꯅꯉꯣꯟꯗ ꯋꯥ ꯉꯥꯡꯕꯗꯤ ꯀꯥꯏꯅꯒ ꯍꯥꯏꯗꯅ ꯏꯁꯤꯡ ꯍ ꯅꯨꯡꯁꯤꯡ ꯍ ꯆꯨꯞꯁꯟꯗꯦ ꯑꯗꯨꯝ ꯇꯥꯈꯤꯗꯅ ꯅꯗꯤ ꯑ ꯀꯩ ꯐꯛꯂꯥꯡꯅ ꯂꯩꯊꯨꯝ ꯊꯨꯝꯕꯒꯨꯝꯕꯅꯤꯒ ꯍꯥꯏꯗ
ꯎꯝ
ꯏ ꯀꯨꯝꯅꯗ
ꯃꯨ ꯌꯥꯝꯅꯣ ꯃꯨ ꯌꯥꯝꯃꯅꯣ ꯄ ꯎ ꯍꯩꯗꯤ ꯀꯔꯤ ꯍꯥꯏꯕꯅꯣ ꯑꯃꯗꯣ ꯑꯃ ꯂꯩꯕꯗꯣ
ꯅꯂꯣꯛꯏ ꯍꯥꯏꯕ꯭ꯔꯣ ꯑꯗꯩ ꯃꯔꯨ ꯌꯥꯝꯅ ꯂꯣꯛꯄ ꯎꯍꯩ ꯇ ꯐꯃꯤꯅꯤ
ꯅꯠꯇꯦ ꯎꯍꯩ ꯌꯥꯝꯅ ꯄꯥꯟꯕ ꯎꯗꯤ ꯃꯔꯨ ꯂꯣꯛꯑ ꯍꯥꯏꯕ꯭ꯔꯣ ꯅꯪ
ꯃꯥꯅꯦ ꯃꯥꯅꯦ ꯑꯗꯨꯅꯅꯦ
ꯑꯁ ꯀꯥꯎꯁꯂꯦ
ꯍꯣꯏ ꯊꯥꯏꯅ ꯇꯥꯛꯄꯤꯔꯤꯕ ꯑꯣꯖꯥ ꯑꯅꯣꯏꯕꯗꯨꯅ ꯌꯥꯝ ꯍꯥꯏꯈꯤ
ꯍꯥꯏꯈꯤꯕꯅꯦ ꯑꯗꯨ ꯃꯥꯏ ꯃꯆꯥꯗ ꯊꯣꯛꯈ꯭ꯔꯕꯣ
ꯊꯣꯛꯄꯁꯦ ꯃꯜꯂꯦ ꯑꯩ ꯋꯥꯈꯜꯗ ꯊꯣꯛꯑꯝ ꯂꯧ ꯃꯥꯜꯂꯦ ꯍꯧꯖꯤꯛ ꯁꯤ ꯀꯥꯟꯁꯦ
ꯎꯝ
ꯑꯗꯣ ꯈꯪꯗ꯭ꯔꯤꯀꯣ ꯃꯣꯏꯅ ꯃꯣꯏꯅꯗꯤ ꯑꯩꯈꯣꯏ ꯁꯤꯗꯒꯤ ꯈꯔ ꯂꯥꯞꯅ ꯂꯩꯕꯅꯤꯅ ꯍꯥꯏꯗꯤ ꯍꯥꯏꯕ ꯉꯝꯗꯦꯕ ꯖꯅꯤꯗ ꯋꯥꯔꯤꯁꯤ
ꯑꯩ ꯎꯅꯤꯡꯗ꯭ꯔꯣ
ꯄꯨꯅꯤꯡꯉꯦ ꯀꯃꯥꯏꯅ ꯇꯧꯁꯤꯒꯦ
ꯂꯥꯛꯑꯣ ꯄꯥꯏꯔꯛꯑꯣ
ꯎꯝ ꯍꯥꯏꯔꯛꯑꯗꯕꯅꯤ ꯄꯄꯠꯉꯥꯏ
ꯄꯥꯏꯁꯂ ꯑꯣ
ꯑꯁ ꯅꯍꯥꯟ ꯑꯩꯈꯣꯏ ꯑꯦ ꯋꯥꯔ ꯂꯤꯕꯤꯒꯦꯕꯀꯣ ꯉꯍꯥꯟ ꯑꯩꯅ ꯑꯍꯥꯟꯕ ꯆꯪꯕꯗꯣ
ꯎꯝ
ꯑꯩꯅ ꯊꯣꯛꯂꯛꯑꯝꯕꯗꯣ ꯑ ꯊꯣꯛꯂꯛꯑꯝꯕꯒꯤ ꯀꯤ ꯆꯪꯕꯒꯤ ꯅꯨꯃꯤꯠꯁꯦ ꯖꯨꯟ ꯖꯨꯟ ꯇꯔꯥꯃꯉꯥꯗꯅꯦꯕ ꯑꯗꯨ ꯅꯨꯃꯤꯠꯁꯤꯗꯅꯦ ꯃꯇꯝꯗꯨꯗ ꯑꯩꯈꯣꯏꯅ ꯆꯪꯗ꯭ꯔꯤꯀꯥꯟꯗ ꯑꯩꯈꯣꯏꯅ ꯌꯨꯝ ꯂꯩꯔꯤꯀꯥꯟꯗ ꯑꯦꯔꯣꯄ꯭ꯂꯦꯟ ꯀꯥꯏꯗꯅ ꯑꯗꯨꯝ ꯀꯥꯟꯅꯕ ꯑꯩꯈꯣꯏ ꯑꯩ ꯑꯩꯁꯦ ꯑꯗꯨꯝ ꯄꯥꯟ ꯌꯝ ꯂꯩꯔꯦꯕꯗꯣ ꯑꯗꯨꯒꯤ ꯍꯣꯏ ꯑꯗꯨ ꯅꯨꯃꯤꯠꯁꯦ ꯑꯩꯈꯣꯏ ꯑꯗꯨ ꯃꯇꯨꯡꯗ ꯑꯩꯈꯣꯏꯅ ꯇꯣꯡꯗꯣ ꯐ꯭ꯂꯥꯏꯠ ꯆꯦꯛꯀꯤ ꯆꯥꯕ ꯍꯥꯏꯇꯥꯔꯦ ꯀꯩ ꯍꯥꯏꯅꯤ ꯑꯗꯨꯁꯨ ꯑꯦꯌꯥꯔ ꯏꯟꯗꯤꯌꯥ ꯑꯣꯏꯕ ꯑ ꯑꯩꯈꯣꯏꯁꯦ ꯏꯃꯥꯟꯅꯕꯤ ꯑꯩꯈꯣꯏꯁꯦ ꯀꯩ ꯍꯥꯏꯅꯤꯌꯦ ꯌꯥꯝ ꯑꯗꯨ ꯏꯌꯥꯔ ꯏꯟꯗꯤꯌꯥ ꯀꯥꯏꯈꯤꯕꯅꯤꯅ ꯑꯗꯨꯅ ꯑꯗꯨ ꯅꯨꯃꯤꯠꯁꯤꯗ ꯑꯩꯈꯣꯏ ꯀꯤꯔꯦ ꯀꯤꯔꯦꯒ ꯁꯨꯝ ꯇꯣꯡꯉꯦꯕꯣ ꯈꯔ ꯀꯣꯡꯊꯛ ꯆꯥꯛꯑꯦꯕ
ꯎꯝ
ꯑꯗꯨꯗ ꯀꯣꯛꯊꯣꯛ ꯇꯔ ꯑꯗꯨ ꯇꯣꯡꯉꯦ ꯑꯗꯨꯗꯨꯒ ꯁꯨꯝ ꯇꯣꯡꯉꯤꯀꯥꯟꯗ ꯒꯦꯛ ꯒꯦꯛꯒ ꯂꯥꯎꯁ ꯌꯥꯝ ꯀꯀꯤꯖꯥꯕꯒꯨꯝꯕ ꯇꯧꯋꯦꯕ ꯈꯪꯕ꯭ꯔꯥ
ꯎꯝ
ꯑꯗꯨꯗꯨꯒ ꯂꯥꯁꯇ ꯃꯅꯤꯄꯨꯔꯒꯤ ꯃꯅꯤꯄꯨꯔ ꯏꯌꯥꯔ ꯏꯟꯗꯤꯌꯥ ꯄꯥꯏꯕ ꯑꯔꯣꯏꯕꯒꯤ ꯐ꯭ꯂꯥꯏꯠ ꯑꯣꯏꯔꯝꯃꯦꯕ ꯑꯗꯨꯗꯨꯒꯤꯅꯦ ꯃꯣꯏ ꯃꯌꯥꯝ ꯔꯤꯁꯀꯨꯝꯕꯟ ꯑꯃꯝꯃꯦꯕ ꯑꯗꯨꯒꯤ ꯐ꯭ꯂꯥꯏꯠꯁꯦ ꯑꯩꯈꯣꯏꯅ ꯇꯣꯡꯕ ꯐ꯭ꯂꯥꯏꯠꯇꯣ
ꯏꯟꯗꯤꯌꯥ ꯃꯣꯏ ꯑꯩꯈꯣꯏ ꯑꯩꯈꯣꯏ ꯃꯅꯤꯄꯨꯔꯗ ꯏꯌꯥꯔ ꯏꯟꯗꯤꯌꯥ ꯄꯥꯏꯕꯗ ꯏꯟꯗꯤꯌꯥꯔ ꯏꯟꯗꯤꯌꯥ ꯄꯥꯏꯔꯣꯏꯕꯒꯤ ꯑꯗꯨꯒꯤ ꯑꯔꯣꯏꯕ ꯐ꯭ꯂꯥꯏꯠ ꯐ꯭ꯂꯥꯏꯠ ꯑꯣꯏꯔꯝꯃꯦꯕ ꯑꯗꯨꯒꯤ ꯐꯦꯕꯔꯦꯜ ꯐꯁ ꯈꯟꯅ ꯄꯤꯕ ꯐ꯭ꯂꯥꯏꯠ ꯑꯣꯏꯔꯝꯕꯣꯅꯤꯅ
ꯑꯣ ꯑꯗꯨꯒꯤꯗꯣ ꯑꯩ ꯑꯗꯨꯝ ꯎꯈꯤꯌꯦ ꯑꯗꯨꯗ ꯑꯗꯨꯒꯤ ꯐ꯭ꯂꯥꯏꯠꯇꯣ ꯅꯪ ꯇꯣꯡꯕ ꯑꯣꯏꯔꯦ
ꯑꯣ
ꯌꯥꯝ ꯅꯣꯛꯅꯤꯡꯉꯦꯕ ꯑꯩꯈꯣꯏꯅ ꯑꯦꯛꯁꯦꯞ ꯅꯣꯛꯅꯤꯡꯕꯗꯨꯗꯤ
ꯀꯅꯗꯗꯦ
ꯃ ꯀꯁꯀꯤꯔꯤ ꯀꯒꯤ ꯐꯖꯥꯅꯤ
ꯑꯥꯗ ꯑꯗꯨꯝ ꯑꯣꯛꯏꯔꯣ ꯃꯣꯏꯅ
ꯑꯩꯈꯣꯏ ꯑꯗꯨꯗꯤꯕꯣꯛꯄ ꯅꯠꯇꯦꯕ ꯑꯩꯈꯣꯏ ꯑꯩꯈꯣꯏꯒꯤ ꯂꯝꯗꯝꯗꯨꯗꯅꯦ ꯀꯥꯏꯅꯔꯝꯗꯥꯏꯗ ꯐꯖꯅ ꯐꯦꯔꯋꯦꯜ ꯄꯤꯕ ꯑꯥꯗꯗꯤ ꯃꯣꯏ ꯑꯌꯧꯕꯨꯔꯗꯤ ꯀꯅꯥꯅ ꯐꯦꯔꯋꯜ ꯑꯥꯗꯗꯤ ꯃꯤ ꯃꯌꯥꯝꯒꯤ ꯂꯝ ꯑꯇꯣꯞꯄꯗ ꯄꯥꯏꯈ꯭ꯔꯗꯣꯏꯅꯦ ꯑꯗꯨꯒꯤ ꯍꯧꯖꯤꯛꯦꯞꯁꯥꯏꯠꯇꯣ ꯑꯗꯨꯗꯨꯅ ꯑꯩꯈꯣꯏ ꯂꯝꯗꯝꯗ ꯑꯣꯏꯅ ꯐꯦꯔꯜ ꯐꯖꯅ ꯄꯤꯒꯗꯕ ꯑꯗꯨꯒꯤ ꯃꯣꯏꯁꯤꯇꯥ ꯃꯌꯥꯝ ꯑꯃ ꯕꯥꯏ ꯕꯥꯏꯒꯨꯝꯕ ꯇꯧꯅꯕ ꯑꯩꯈꯣꯏꯗꯤ ꯀꯩꯁꯨ ꯈꯟꯖꯜꯂꯨꯗꯦꯕ ꯑꯗꯨꯣ ꯅꯨꯃꯤꯠꯇ
ꯎꯝ
ꯂꯥꯁꯇꯗꯤ ꯀꯩꯅꯣ ꯑꯣꯏꯔ ꯑꯔꯣꯏꯕꯒꯤ ꯑꯣꯏꯔꯝ
ꯑ ꯁꯁ꯭ꯔꯤ ꯀꯥ
ꯅꯨꯡꯁꯤꯌꯦ ꯌꯥꯝꯇ ꯈꯜꯂꯨꯔꯒ
ꯎꯝ
ꯍꯪꯗꯦ ꯎꯝ
ꯑꯇꯣꯞꯄꯩ ꯏꯁꯇꯦꯠꯇꯗꯤ ꯑꯗꯨꯝ ꯄꯥꯏꯔꯝꯒꯅꯤꯣ
ꯑꯥ ꯑ ꯄꯥꯏꯔꯝꯒꯅꯤ ꯄꯔꯝꯅꯤꯗ ꯅꯠꯇ꯭ꯔꯒ ꯅꯧꯅ ꯁꯦꯝꯗꯣꯛꯑꯝꯕ ꯑꯃ ꯍꯥꯏꯗꯤ ꯐꯖꯅ ꯁꯦꯝꯗꯣꯛꯑꯝꯃꯒ ꯑꯇꯣꯞꯄ ꯂꯝꯗꯝꯗ ꯄꯥꯏꯅꯤꯡꯉꯥꯏ ꯁꯦꯝꯃꯝꯒꯅꯤ ꯑꯩ ꯋꯥꯈꯜꯗ
ꯑꯣ
ꯅꯨꯡꯗꯤ ꯅꯨꯡꯁꯤꯗ
ꯍꯣꯏ ꯍꯧꯖꯤꯛꯇꯛꯇꯃꯒ ꯍꯧꯒꯠꯒ ꯂꯥꯏꯔꯤ ꯄꯥꯗꯣꯏꯔꯥ
ꯎꯝ ꯄꯥꯗꯣꯏꯅꯦ
ꯄꯥꯎ ꯄꯥꯎ
ꯎꯝ ꯥꯟ ꯄꯥꯅꯤꯉꯥꯏꯁꯨ ꯁꯥꯕꯒꯤ ꯑꯗꯨꯗꯥꯏꯗ ꯆꯠꯂ ꯄꯥꯅꯤꯡꯉꯥꯏ ꯍꯥꯎꯗ꯭ꯔꯦꯕ
ꯍꯧꯒꯠꯂꯒ ꯈꯛꯇꯗ ꯄꯥꯎ
ꯎꯝ
ꯅꯃꯥꯟꯅꯕꯤꯉꯩ ꯂꯩꯇ꯭ꯔꯣ
ꯃꯃꯥꯅꯕꯤ ꯀꯩ ꯔꯨꯝꯗ ꯂꯩꯔꯝꯅꯤ ꯅꯪꯄꯥꯟ ꯊꯣꯛꯂꯛꯄꯒꯤ
ꯀꯥꯏ ꯊꯣꯛꯂꯛꯏꯅ
ꯃꯐꯥꯟꯗ
ꯑꯣ
ꯔꯝꯖꯗꯤ ꯂꯥꯡꯉꯤꯅ
ꯑꯣ ꯌꯨꯝꯗꯗꯤ ꯄꯥꯎ ꯐꯥꯎꯅꯗ꯭ꯔꯣ
ꯌꯨꯝꯗ ꯄꯥꯎ ꯑ ꯐꯥꯎꯅꯩꯌꯦ ꯑꯗꯨ ꯈꯪꯗꯦ ꯃꯤ ꯃꯥꯏꯅꯥ
ꯅꯣꯏ ꯃꯥ ꯍꯣꯌ ꯀꯔꯤ ꯁꯔꯤꯒꯦ ꯌꯥꯍꯨꯟ ꯇꯦ
ꯑꯩꯈꯣꯏ ꯃꯥ ꯍꯥꯟꯅꯩ ꯐꯤꯗꯣ ꯁꯥꯔꯤꯃꯤꯗꯥ ꯈꯪꯇꯗꯥ ꯍꯥ
ꯅꯣꯏ ꯃꯊꯟ ꯑꯗꯨꯝ ꯃꯊꯟ ꯁꯥꯔ ꯅꯣꯏ ꯏꯃ
ꯍꯣꯏ ꯆꯦ ꯃꯇꯦꯡ ꯄꯥꯡꯉꯨꯁꯨ ꯌꯥꯏ ꯑꯦ
ꯎꯝ ꯄꯨꯡꯂꯣ ꯑꯣꯊꯣꯡꯂꯛꯑꯣ ꯎꯅꯤꯡꯉꯦ
ꯑꯁ ꯁꯣꯛꯂꯗꯕꯅꯦ ꯑꯁ ꯑꯩ ꯁꯨ ꯁꯣꯛꯅꯤꯡ ꯍꯟꯗꯛꯁꯦ ꯈꯪꯊꯣꯛ ꯊꯣꯛꯏꯅꯦ ꯀꯩꯅꯣ ꯎꯝ
ꯑꯣ ꯑꯣ
ꯏꯤꯡꯕꯅ ꯉꯥꯎꯔꯕꯅꯦ ꯑꯗꯨꯁꯨ ꯈꯪꯗꯦ
ꯅꯣꯏꯁꯦ ꯀꯔꯝ ꯀꯥꯟꯗꯅꯣ ꯊꯣꯛꯂꯛꯑꯗꯤ ꯊꯣꯛꯂꯛꯇꯣꯏꯁꯦ
ꯑꯩ ꯑꯩ ꯑꯩ ꯊꯣꯛꯂꯑꯦ ꯍꯧꯖꯤꯛ ꯃꯇꯝꯁꯦ ꯑꯁꯦꯡꯕꯒꯤ ꯄꯔꯕꯤ ꯃꯇꯝꯗ ꯊꯣꯛꯂꯛꯇꯣꯏꯅꯣ ꯑꯩ ꯒ꯭ꯌꯥꯟ ꯇꯥꯗ꯭ꯔꯤ
ꯋꯤꯟꯇꯔ ꯕꯦꯛ ꯇꯥ ꯊꯣꯛꯂꯛ ꯑꯣ
ꯋꯤꯟꯇꯔ ꯕ꯭ꯔꯦ ꯑꯩꯈꯣꯏꯗꯤ ꯑꯦꯛꯖꯥꯝ ꯃꯅꯥꯛꯇꯅꯦ ꯍꯥꯏꯔꯒꯥ
ꯎꯝ
ꯀꯣꯛꯅꯤꯡꯉꯤꯕꯅꯦ ꯁꯤꯗꯤ ꯌꯥꯝ ꯆꯤꯡꯉꯦꯕ ꯏꯤꯡꯉꯀꯥꯟꯗ ꯌꯥꯝ ꯊꯤꯅ ꯏꯡ ꯇꯧꯋꯦꯕ
ꯍꯣꯏ ꯊꯝꯃꯒꯦ